ꯍ
ꯇꯥꯕꯤꯕ꯭ꯔꯣ
ꯇꯥꯏꯌꯦ ꯍꯣ
ꯇꯨꯝꯕ ꯃꯥꯜꯂꯤ ꯈꯣꯟꯖꯦꯜꯁꯦ ꯌꯥꯗꯦ꯫
ꯇꯨꯝꯗꯍꯦ ꯐꯤ ꯁꯨꯕ ꯂꯣꯏꯔ ꯀꯥꯈꯠꯂꯛꯄꯗ ꯉꯥꯏꯔꯤ ꯑꯩꯒꯤ ꯔꯨꯝꯗ꯫
ꯏꯁ ꯐꯤꯒꯥ ꯁꯨ ꯍꯩꯕ꯭ꯔꯣ ꯍꯥꯏꯖꯦ ꯫
ꯑꯁ ꯐꯖꯗꯦꯍꯦ ꯅꯨꯄꯤ ꯂꯩꯇꯕ ꯏꯃꯨꯡꯅꯤꯅꯦ꯫
ꯎꯝ ꯊꯤꯔꯣ ꯒꯩꯅꯣ꯫
ꯌꯦ ꯌꯥꯝ ꯅꯧꯔꯤ ꯑꯈꯣꯏ꯫
ꯎ ꯇꯧꯔꯝꯃꯅꯤ ꯍꯧꯖꯤꯛ ꯑꯅꯧꯕ ꯑꯔꯤꯕ ꯈꯥꯏꯗ꯭ꯔꯦ
ꯑꯗꯨꯒꯨꯝꯕ ꯑꯇ ꯍꯧꯖꯤꯛ ꯋꯥꯈꯜ ꯂꯩꯇꯦ
ꯅꯣꯡ ꯆꯨꯔꯀꯥꯟꯗ ꯀꯔꯤ ꯐꯤꯔꯣ ꯅꯪ ꯁꯨꯏꯗꯨꯅ
ꯑꯁ ꯋꯥꯁꯤꯡ ꯃꯦꯆꯤꯟꯗ ꯗ꯭ꯔꯥꯏ ꯇꯛ ꯇꯧꯊꯣꯛꯍꯜꯂꯨꯔꯦ
ꯑꯣ ꯀꯇꯟ ꯆꯨꯗꯅ ꯋꯥꯁꯤꯡ ꯃꯦꯆꯤꯟꯗꯒ ꯃꯁꯤꯡꯆꯦꯅꯁꯨ ꯁꯨꯕ ꯑꯣꯏꯔꯝꯃꯅꯤ ꯃꯈꯨꯠꯅꯁꯨ
ꯑꯦ ꯈꯨꯠꯅ ꯈꯨꯠꯅꯗꯤ ꯁꯨꯕꯅꯦꯍꯦ ꯗ꯭ꯔꯥꯏꯌꯔ ꯗ꯭ꯔꯥꯏꯌꯔ ꯇꯧꯕꯗꯨꯗꯤ ꯀꯩꯅꯣ
ꯅꯨꯄꯤ ꯐꯥꯎ ꯈꯨꯠꯅꯁꯨꯨ ꯅꯤꯡꯗꯕꯅꯤꯀꯣ ꯅꯨꯄꯥꯅꯗꯤ ꯀꯩꯗꯧꯕꯩ ꯎꯝ ꯊꯥꯖꯗ꯭ꯔꯦ
ꯊꯥꯖꯗ꯭ꯔꯦ ꯍꯥꯏꯔꯦ ꯐꯖꯔꯦ
ꯐꯖꯠ
ꯇꯦ ꯅꯪꯅ ꯈꯪꯗꯕꯩꯅꯤꯀꯣ ꯏꯅꯥꯎ ꯑꯩ ꯄꯨꯟꯁꯤꯁꯦ
ꯏꯅꯥꯎꯅ ꯌꯥꯝ ꯇꯟꯅ ꯆꯨꯕꯗꯣ
ꯑꯁ ꯂꯣꯏꯔꯦꯍꯦ ꯁꯝꯅ ꯍꯥꯏꯕꯗꯀꯣ ꯈꯨꯠꯅ ꯁꯨꯗꯔꯗꯤ ꯌꯥꯗꯦ
ꯀꯔꯤ
ꯂꯩꯈꯣꯝ ꯂꯩꯈꯣꯝ ꯊꯣꯛꯄ ꯗ꯭ꯔꯦꯁꯇꯨꯗꯤ ꯈꯨꯠꯅ ꯁꯨꯔꯗꯤ ꯋꯥꯁꯤꯡ ꯃꯦꯆꯤꯟꯗ ꯁꯨꯔ ꯐꯒꯗ꯭ꯔꯥ
ꯗꯤ ꯂꯩꯈꯣꯝꯗ ꯊꯤ ꯊꯤꯗꯅ ꯆꯣꯡ ꯆꯣꯡꯅ ꯆꯠꯂꯕ꯭ꯔꯥ ꯍꯥꯏꯁꯦ
ꯀꯔꯤꯅꯣꯅꯦ ꯏꯆꯦ ꯅꯣꯡ ꯆꯨꯏꯅꯦꯍꯦ ꯅꯪꯕꯣ
ꯅꯣꯡ ꯆꯔꯒ
ꯅꯣꯡ ꯆꯨꯕꯗ ꯕꯣꯜ ꯁꯥꯟꯅꯕꯗ ꯕꯣꯜ ꯁꯥꯟꯅꯕꯗ ꯂꯩꯈꯣꯝꯗꯣ ꯂꯣꯏ ꯀꯥꯈꯠꯂꯤꯅꯦ
ꯕꯣꯜꯒꯁꯨ ꯁꯥꯟꯅꯔꯤꯕ ꯕꯣꯜꯁꯨ ꯐꯪꯁꯨ ꯐꯪꯉꯝꯃꯣꯏ
ꯑꯁ
ꯐꯪꯁꯨ ꯐꯪꯉꯝꯃꯣꯏ ꯊꯦꯡ ꯐꯥꯎ ꯊꯦꯡꯗꯅ ꯑꯗꯨꯝ ꯃꯇꯝ ꯇꯥꯔꯝꯃꯅꯤ ꯑꯩ ꯈꯪꯉꯦꯕ
ꯕꯣꯜ ꯀꯥꯎꯕ ꯐꯪꯗ꯭ꯦꯉꯩꯗꯤ ꯕꯣꯔ ꯀꯥꯎꯕꯁꯨ ꯍꯩꯇꯦ ꯑ ꯍꯥ ꯆꯨ ꯆꯨꯞꯄ ꯇꯘꯧꯔꯦ
ꯍꯩꯔꯣꯏ ꯍꯩꯔꯣꯏ
ꯍꯩꯌꯦꯃꯦ ꯑꯁ ꯅꯪꯕꯨ
ꯐꯤ ꯑꯃ ꯑꯅꯤꯈꯛ ꯁꯨꯔꯒ
ꯕꯦꯔꯥꯅꯦ ꯑꯩꯉꯣꯟꯗ ꯌꯥꯝ ꯊꯤꯕꯋꯥꯅꯦꯗ ꯑꯁ ꯐꯖꯗꯦ ꯅꯥꯕ
ꯀꯔꯤꯒꯤ ꯐꯖꯗꯕ ꯑꯩꯅ ꯍꯥꯏꯕ ꯂꯣꯏ ꯆꯨꯝꯕꯩꯅꯦꯕ
ꯆꯨꯝꯗꯦ ꯍꯦ ꯅꯥꯕ ꯏꯕꯣ ꯅꯪꯁꯨ
ꯆꯨꯝꯗ꯭ꯔꯗꯤ
ꯆꯨꯝꯗꯦ ꯆꯨꯝꯗꯦ ꯆꯨꯝꯗꯦ ꯑꯩꯈꯣꯏ ꯊꯃꯣꯏ ꯁꯦꯡꯅ ꯊꯃꯣꯏ ꯁꯦꯡꯅ ꯊꯕꯛ ꯇꯧꯖꯩꯀꯣ ꯑꯩ ꯀꯇꯜ ꯂꯥꯏ ꯀꯇꯜ ꯂꯥꯏ ꯆꯨꯖꯗꯦ
ꯆꯨꯔꯝꯗꯧ ꯆꯨꯏ ꯍꯥꯏꯅꯦ ꯑꯩ ꯈꯪꯉꯤꯅꯦ ꯏꯆꯦꯅ ꯂꯣꯏꯅ ꯍꯥꯏꯔꯛꯑꯦ ꯅꯍꯥꯟꯁꯨ ꯅꯪ ꯊꯕꯛ ꯅꯨꯡ ꯀꯔꯤ ꯅꯨꯡ ꯇꯧꯗꯗꯅ ꯅꯣꯏ ꯃꯥꯒꯤ ꯐꯣꯟ ꯄꯥꯏꯔꯒ ꯂꯩꯍꯧꯋꯤ ꯍꯥꯏ ꯁꯣꯔꯣꯛ ꯃꯄꯥꯟꯗ ꯑꯗꯨꯃꯥꯏꯅ ꯂꯣꯏ ꯑꯩ ꯎꯝ
ꯑ ꯐꯖꯩ ꯐꯖꯩ ꯋꯥꯔꯤꯖ
ꯑ ꯅꯣꯏ ꯏꯃꯥꯏ ꯐꯣꯟ ꯄꯥꯏ ꯂꯩꯔꯝꯃꯤ ꯍꯥꯏ ꯑꯗꯩ ꯅꯍꯥꯟ ꯂꯥꯏꯔꯤꯛ ꯄꯥ ꯂꯩꯔ ꯅꯪꯕꯨ ꯂꯥꯏꯔꯤꯛ ꯄꯥ ꯂꯩꯔꯦꯗꯥꯏꯅꯦ ꯅꯍꯥꯟ ꯂꯥꯏꯔꯤꯛꯄꯥꯥ ꯂꯩꯌꯦ ꯍꯥꯏꯗꯥꯏꯅꯦ ꯑꯗꯨꯁꯨ ꯕꯣꯜ ꯌꯦꯡꯉꯝꯃꯅꯤꯅ ꯕꫭꯜ ꯃꯥꯒꯤ ꯂꯥꯏꯔꯤꯛ
ꯋꯥꯔꯤꯖꯦ ꯍꫭ ꯍꫭ ꯍꯣꯏ
ꯏꯆꯦꯅ ꯂꯣꯏꯅ ꯍꯥꯏꯔꯛꯏꯅꯦ
ꯋꯥꯔꯤꯁꯦ ꯂꯣꯏꯅ ꯍꯦꯛꯇꯥ ꯇꯧꯕꯤꯅꯦ ꯅꯪꯅ ꯍꯦꯛꯇ
ꯎꯝ ꯑꯩꯅ ꯂꯣꯏꯅꯥ ꯈꯪꯖꯕꯗꯣ
ꯍꯣꯏ ꯒꯆꯦꯅ ꯂꯣꯏ ꯍꯥꯏꯔꯛꯄꯗꯣ ꯍꯣꯏ ꯐꯔꯦ ꯐꯔꯦ
ꯍꯥꯏꯔꯛꯄꯗꯣ ꯅꯍꯥꯟ ꯅꯪꯅ ꯊꯕꯛ ꯂꯩ ꯇꯗꯅ ꯀꯣꯏꯆꯠ ꯀꯣꯏꯆꯠ ꯆꯠ ꯂꯩꯕꯗ ꯐꯣꯟ ꯑꯃꯥ ꯄꯥꯏꯗꯅ ꯂꯥꯏꯔꯤꯛ ꯄꯥꯗꯅ ꯈꯣꯠꯇꯅ ꯊꯕꯛ ꯅꯨꯡ ꯀꯔꯤꯅ‌ꫭ ꯃꯇꯦꯡ ꯄꯥꯡꯗꯅ ꯈꯣꯠꯇꯅ ꯇꯧꯒꯦ ꯍꯥꯏꯗꯗꯅ
ꯐꯣꯟꯗ ꯂꯥꯏ ꯆꯨꯗꯅ
ꯋꯥꯎꯏ ꯚꯦꯔꯤ ꯅꯥꯏꯁ ꯑꯩꯒꯤ ꯎꯜꯇꯥꯥ ꯄꯨꯇꯥ ꯉꯥꯛꯇ ꯍꯥꯏꯔꯛꯑꯦ ꯅꯪꯅ ꯑꯁꯠ
ꯎꯜꯇꯥ ꯄꯨꯇꯥ ꯅꯠꯇ꯭ꯔꯦ ꯃꯤꯗꯤ ꯃꯃꯤꯠꯃꯛꯅ ꯎꯕꯒꯤ ꯑꯩꯉꯣꯟꯗ ꯍꯥꯏꯔꯤꯕꯅꯦ
ꯀꯅꯥꯅꯕꯨ ꯀꯩꯅꯣ ꯇꯧꯔꯤꯁꯤꯖꯥꯠꯅꯣꯅꯦ ꯑꯁ ꯋꯥ
ꯀꯩꯅꯣꯅꯦ ꯑꯩ ꯈꯪꯗꯕ ꯂꯩꯇꯦ ꯑꯩ ꯍꯥꯏꯗ꯭ꯔꯥ ꯑꯩ ꯍꯥꯏꯗ꯭ꯔꯥ ꯑꯩ ꯀꯅꯥ ꯂꯩ ꯍꯥꯏ ꯀꯅꯥ ꯂꯩ ꯍꯥꯏ
ꯑꯩ ꯅꯣꯏ ꯃꯤ ꯂꯩ ꯍꯥꯏꯅꯦ ꯑꯁ ꯑꯗꯨꯗꯤ
ꯀꯅꯥ ꯂꯩꯍꯥꯏ ꯅꯪ ꯎꯍꯧ ꯅꯪ ꯎꯍꯧ ꯅꯪ ꯎꯍꯧꯔꯦ ꯍꯥꯏꯌꯦꯕꯀꯣ ꯅꯪ ꯂꯩꯔꯝꯃꯦ ꯃꯥꯗꯤ ꯂꯥꯏꯔꯤꯛ ꯄꯥꯔ ꯂꯩ ꯍꯥꯏꯅꯦ ꯄꯨꯡ ꯀꯥ ꯊꯦꯡꯉꯀꯥꯟꯁꯤꯗꯅ ꯑꯩꯅ ꯍꯥꯏꯕ ꯀꯗꯥꯏꯗꯒꯤ ꯂꯥꯏꯔꯤꯛꯅꯣ ꯃꯥꯒꯤ ꯂꯥꯏꯔꯤꯛꯇꯣ ꯕꯣꯜ ꯕꯣꯜ ꯑꯣꯏꯔꯝꯃꯗꯣꯏꯅꯦ
ꯍꯥꯏꯖꯜꯂꯣ ꯍꯥꯏꯖꯜꯂꯣ ꯍꯥꯏꯖꯜꯂꯣ ꯅꯪꯅ ꯈꯪꯅꯕ ꯃꯤ ꯀꯗꯥꯝ ꯂꯩꯔ‌ꫭꯏ ꯑꯩꯈ‌ꫭꯏ ꯂꯩꯀꯥꯏꯗ‌ꫭ ꯍꯣꯏ ꯑꯃ ꯑꯅꯤꯁꯤꯕꯨꯗꯤ ꯂꯩꯔꯝꯕ ꯑꯗꯨꯁꯨ ꯑꯍꯟ
ꯑꯍꯟ ꯅꯠꯇꯦꯀꯣ ꯑꯉꯥꯡꯗ ꯑꯩ ꯐꯟ ꯌꯥꯝ ꯀꯨꯏꯅ ꯂꯩꯔꯝꯃꯤ ꯐꯟ ꯌꯥꯝ ꯇꯤꯟꯅꯔꯝꯃꯤ ꯑꯩ ꯂꯥꯛꯄꯗꯁꯨ ꯀꯨꯏꯗ꯭ꯔꯤ ꯍꯟꯗꯛꯇꯁꯨ ꯑꯩ ꯂꯥꯛꯑꯝꯃꯤ ꯀꯨꯏꯗ꯭ꯔꯤ ꯑꯩ ꯃꯐꯝꯁꯤꯗ ꯑꯩ ꯊꯕꯛ ꯃꯐꯝꯗ ꯑꯃꯨꯛ ꯂꯥꯛꯄ ꯍꯜꯂꯛꯄ
ꯋꯥꯔꯤꯁꯤꯒ ꯌꯥꯝ ꯍꯥꯟꯅꯕꯨ ꯇꯝꯃꯤꯅꯨꯅꯦ
ꯇꯝꯕ ꯅꯠꯇꯦꯅꯦ ꯎ ꯍꯧꯔꯕꯅꯤꯅꯦꯀꯣ ꯎ ꯍꯧꯔꯕꯅꯦ ꯑꯗꯨꯅ ꯅꯆꯦ ꯑꯩꯉꯣꯟꯗ ꯂꯣꯠꯀꯅꯨꯕ ꯅꯁꯦ ꯑꯩꯈꯣꯏꯗꯤꯅꯦ ꯂꯣꯏꯅꯃꯛ ꯈꯪꯗꯕ ꯂꯩꯇꯦꯕꯀꯣ
ꯊꯔꯁꯤ
ꯈꯪꯕꯅꯦ ꯑꯩ ꯂ‌ꫭꯏ ꯈꯪꯕꯅꯦ
ꯃꯊꯤ ꯌꯥꯝ ꯇꯧꯋꯦ ꯃꯀꯣꯛꯇ ꯄꯪꯆꯥꯥ ꯁꯥꯒꯠꯂꯒ ꯍꯦꯛꯇ ꯍꯥꯏꯩꯖꯟꯕꯤꯗꯔꯦꯕ
ꯅꯠ ꯆꯨꯝꯕꯒꯤ ꯃꯥꯁꯦ ꯆꯨꯝꯕꯒꯤ ꯅꯪꯁꯦ ꯈꯟꯖꯥꯅꯔꯤꯗꯣ ꯈꯪꯉꯦꯕ ꯁꯤꯕꯨ ꯀꯗꯥꯏꯗ ꯎꯍꯧꯔꯖꯥꯠꯅꯣ ꯀꯔꯤ ꯀꯔꯝꯕ ꯃꯤ ꯑꯣꯏꯖꯥꯠꯅꯣ ꯁꯤꯕꯣ ꯀꯥꯏꯅ ꯅꯪ ꯋꯥꯈꯜꯗ ꯈꯜꯂꯤꯗꯣ ꯅꯪ ꯅꯆꯤꯟꯗꯨꯅꯗꯤ ꯅꯆꯤꯟ ꯊꯤꯒꯅꯨ ꯅꯆꯤꯟꯗꯨꯅꯗꯤ ꯑꯩꯉꯣꯟꯗ ꯌꯦꯠꯄ ꯁꯥꯔꯤꯕ ꯋꯥꯈꯜꯗꯨꯗꯤ ꯀꯔꯤꯅꯣ ꯃꯥꯡ ꯉꯥꯡꯁꯤꯕ ꯂꯣꯏ ꯆꯨꯝꯃꯤꯅꯦꯒ ꯈꯟꯖꯔꯦ ꯑꯩ ꯒ꯭ꯌꯥꯟ ꯂꯣꯏ ꯇꯥꯖꯩꯅꯦ
ꯑ ꯃꯥꯏꯟꯒꯦꯝꯒ ꯁꯥꯟꯅꯕ ꯁꯥꯔꯗꯅ ꯑꯁ
ꯑꯩ ꯑꯗꯨꯒꯨꯝꯕꯗꯣ ꯁꯥꯟꯅꯕ ꯍꯩꯇꯦ ꯑꯩꯗꯤ ꯑꯁꯦꯡ ꯑꯁꯦꯡꯕꯗꯣ ꯈꯪꯉꯤꯕꯅꯤ ꯑꯗꯨꯁꯨ ꯆꯨꯝꯕ꯭ꯔꯥ ꯑꯩꯅ ꯍꯧꯖꯤꯛ ꯍꯥꯏꯕꯗꯨꯁꯨ ꯆꯨꯝꯕ꯭ꯔꯥ
ꯆꯨꯝꯗꯦ ꯆꯨꯝꯗꯦ ꯀꯩꯝꯇ ꯆꯨꯝꯗꯦ ꯅꯅꯥꯎꯄꯤꯅ ꯄꯪꯇꯝ ꯇꯝꯁꯜꯂꯒ ꯅꯪꯉꯣꯟꯗ
ꯏꯅꯥꯎꯄꯤꯅ ꯀꯃꯥꯏꯅ ꯅꯪꯉꯣꯟꯗ ꯎꯗꯣꯏꯅꯣ ꯅꯪ ꯂꯩꯁꯨ ꯂꯩ ꯏꯅꯥꯎꯄꯤ ꯂꯩꯁꯨ ꯂꯩꯇ ꯗꯅꯥ ꯂꯩꯁꯨ ꯂꯩꯃꯤꯟꯅꯗꯅ ꯑꯩꯒꯁꯨ ꯂꯩꯇꯦ ꯅꯪꯒꯁꯨ ꯂꯩꯃꯤꯟꯅꯗꯦ ꯂꯥꯛ
ꯑꯥ ꯂꯥꯞꯁꯨ ꯂꯥꯞꯅꯩ ꯑꯗꯣ ꯅꯅꯥꯎ ꯅꯅꯥꯎꯄꯤꯗ ꯅꯪꯅ ꯂꯣꯏ ꯍꯥꯏꯕꯤꯔꯤꯕ
ꯏꯅꯥꯎꯄꯤꯅꯁꯨ ꯂꯣꯏ ꯍꯥꯏꯕꯤꯔꯤꯕ
ꯃꯆꯤꯟ ꯌꯥꯝ ꯀꯜꯂꯤꯅꯦ ꯑꯗꯨꯒꯤ ꯑꯉꯥꯡꯗꯨꯒ ꯑꯁ ꯌꯥꯝꯊꯤꯅꯩꯕꯩ ꯃꯑꯣꯡꯅꯤꯅꯦ
ꯀꯥ ꯀꯔꯤ ꯑꯩ ꯑꯗꯨꯃꯥꯏꯅ ꯍꯥꯏꯗꯦ ꯍꯩ ꯏꯅꯥꯎꯄꯤꯅ ꯑꯃꯨꯛ ꯍꯥꯏꯖꯤꯟꯕ ꯑꯣꯏꯔꯝꯃꯅꯤ ꯑꯗꯨꯒꯤꯔ ꯅꯪ ꯑꯗꯨꯒꯤꯔ ꯅꯪ ꯉꯁꯤ ꯋꯥ ꯏꯉꯥꯡ ꯉꯥꯡꯗ꯭ꯔꯤꯁꯦ
ꯑꯩꯅ ꯏꯆꯦꯗ ꯍꯪꯉꯦ ꯑꯗꯨꯗꯣ ꯌꯥꯏꯍꯦꯅ ꯍꯥꯏꯕ ꯑꯗꯨꯗꯣ ꯃꯥꯗꯣ ꯑꯦ ꯈꯔꯗꯤ ꯑꯗꯨꯝ ꯇꯧꯕꯅꯤꯌꯦ ꯏꯆꯦꯅꯁꯨ
ꯏꯆꯤ ꯀꯅꯥ ꯏꯆꯦ ꯏꯆꯦꯗꯤ ꯅꯪ ꯑꯣ ꯍꯥꯏꯔꯅꯦꯕ ꯑꯗꯨꯅ ꯑꯩ ꯁꯨꯡꯍꯥꯏ ꯍꯥꯏꯗꯣꯛꯑꯣꯏ
ꯑꯣ ꯑ ꯍꯥꯏꯖꯜꯂꯨ ꯍꯥꯏꯖꯜꯂꯨ ꯍꯥꯏꯖꯟꯂꯨ ꯍꯥꯏꯖꯟꯂꯨ
ꯍꯥꯏꯖꯤꯟꯕ ꯅꯠꯇꯦꯅꯦ ꯏꯅꯥꯎ ꯏꯕꯨꯡꯉꯣ ꯅꯪꯕꯣ ꯅꯆꯦꯁꯦ ꯍꯥꯏꯖꯤꯟꯕ ꯍꯩꯇꯦ ꯆꯤꯟꯊꯤꯕꯁꯨ ꯍꯩꯇꯦ ꯑꯆꯨꯝꯕ ꯑꯆꯨꯝꯕꯗ ꯇꯧꯔꯒꯦꯅ ꯄꯥꯝꯕꯣꯝ ꯇꯤꯡꯉꯒ ꯂꯩꯔꯕ ꯃꯤꯅꯤꯀꯣ ꯑꯈꯣꯏꯁꯦ
ꯅꯣꯡ ꯆꯨꯏꯅꯦ
ꯆꯨꯏꯌꯦ ꯍꯧꯖꯤꯛ ꯈꯔ ꯂꯦꯞꯄꯦ ꯑꯈꯣꯏꯗꯤ ꯆꯨꯔꯤꯕ꯭ꯔꯣ
ꯃꯈꯣꯟ ꯇꯥꯗꯦꯀꯣ ꯀꯟꯗꯦꯗ ꯈꯤꯇꯪꯅꯤꯗ ꯇꯧꯕ
ꯈꯣꯏꯗꯤ ꯌꯥꯝ ꯀꯜꯂꯝꯃꯦ
ꯑꯩꯅ ꯅꯪ ꯑꯥ
ꯊꯕꯛ ꯌꯥꯝ ꯐꯩꯌꯦꯀꯣ ꯁꯨꯒꯠꯂꯒ ꯇꯧꯔꯝꯃꯅꯤ ꯑꯗꯨꯖꯨ ꯁꯨꯒꯠꯂꯝꯃꯅꯤ ꯑꯗꯨꯁꯨ ꯍꯔꯥꯎ ꯍꯔꯥꯎ ꯇꯧꯔꯝꯃꯣꯏ
ꯋꯥꯔꯤꯁꯤ ꯍꯦꯛꯇ ꯄꯪꯍꯥꯏ ꯍꯥꯏꯖꯤꯜꯂꯨ ꯗꯥꯎ ꯗꯥꯎ ꯐꯖꯅ ꯌꯦꯡꯉꯦ ꯅꯪ
ꯅꯐꯤ ꯅꯔꯣꯟꯗꯨꯗꯤ ꯅꯞ ꯀꯔꯤꯒꯤ ꯗꯥꯎ ꯐꯖꯅ ꯌꯦꯡꯉꯦꯍꯥ
ꯍꯥꯏꯖꯤꯜꯂꯒ
ꯑꯩꯗꯤ ꯍꯥꯏꯖꯤꯟꯕ ꯅꯠꯇꯦꯅꯦ ꯌꯨꯝ ꯊꯪꯅꯩꯅꯦ ꯀꯔꯤꯅꯣꯅꯦ
ꯊꯣꯡꯅꯥꯎꯗ ꯌꯦꯡꯊꯣꯔꯛꯑꯣ
ꯀꯥꯏꯗ
ꯊꯣꯡꯅꯥꯎꯗ ꯊꯣꯡꯅꯥꯎꯗ
ꯀꯔꯝꯕ ꯊꯣꯡꯅꯥꯎ
ꯅꯣꯏꯒꯤ
ꯈꯣꯏ ꯊꯣꯡꯅꯥꯎꯖꯨ
ꯅꯣꯏꯒꯤ ꯀꯔꯤꯅꯣ ꯌꯨꯝ ꯑꯃ ꯁꯥꯔꯒ ꯊꯣꯡꯅꯥꯎ ꯂꯩꯇꯕ ꯌꯨꯝꯕꯨ ꯂꯩꯕ꯭ꯔꯣ ꯑꯣꯏꯗ ꯄꯥꯗ ꯎꯝ ꯑꯩ ꯅꯣꯏ ꯊꯣꯡꯅꯥꯎꯗ
ꯇꯤꯅꯦ ꯑꯩꯍꯦ ꯑꯣꯖꯥ
ꯐꯨꯜꯂ ꯁꯤꯗ꯭ꯔꯤꯕ
ꯃ ꯃꯄꯥ ꯃ ꯃꯅꯨꯡꯗ ꯑꯣꯏꯅ ꯊꯝꯕ ꯑꯗꯨꯏꯅꯦ
ꯃꯅꯨꯡꯗ ꯑꯣꯏꯔꯁꯨ ꯊꯣꯡꯅꯥꯎ ꯂꯩꯒꯗꯕꯅꯤꯅꯦ꯫ ꯁꯣꯔꯣꯛꯂꯣꯝꯒ ꯁꯣꯔꯣꯛꯂꯣꯝꯒ ꯊꯪꯅꯕ ꯊꯣꯡꯅꯥꯎꯗꯣ ꯁꯣꯔꯣꯛꯂꯣꯝꯗ ꯑꯣꯟꯕ ꯊꯣꯡꯅꯥꯎꯗꯣ ꯅꯣꯏꯒꯤ꯫
ꯑꯥ
ꯑꯗꯨꯗꯣ ꯍꯥꯡꯗꯣꯔꯛꯑꯣ
ꯅꯪ ꯑꯩꯈꯣꯏ ꯌꯨꯝ ꯈꯪꯕ꯭ꯔꯥꯅꯦ꯫
ꯑꯗꯨ ꯑꯗꯨꯗ ꯈꯨꯠꯀ ꯈꯨꯠꯀ ꯍꯥꯏꯅꯁꯦ
ꯅꯪ ꯀꯨꯅ ꯅꯪ ꯅꯪ ꯅ ꯅꯪ ꯑꯩꯈꯣꯏ ꯂꯩꯀꯥꯏ ꯂꯩꯕ꯭ꯔꯅꯦ?
ꯑꯦ ꯂꯩꯅꯦ ꯑꯩ ꯂꯩꯅꯦ꯫
ꯄ꯭ꯔꯦꯡ ꯌꯥꯝ ꯇꯧꯋꯦ
ꯑꯩ ꯄ꯭ꯔꯦꯡ ꯍꯩꯇꯦ ꯑꯩ ꯌꯨꯇꯨꯕꯔ ꯅꯠꯇꯦ ꯍꯩꯍꯥ ꯅꯨꯡꯉꯥꯏꯗꯧꯔꯤ ꯌꯥꯝ ꯅꯨꯡꯉꯥꯏꯗꯧꯔꯤ
ꯑꯗꯨꯗꯥꯏꯗ ꯂꯩꯕ ꯖꯥꯠꯅꯣ
ꯅ ꯍꯥꯄꯦꯟ ꯁꯦꯠꯄ꯭ꯔꯥ ꯅꯪ
ꯀꯥꯏꯗꯩ ꯍꯥꯞꯄꯦꯟꯅꯣꯍꯦ ꯍꯥꯞꯄꯦꯟ ꯁꯦꯠꯇꯦ ꯍꯧꯖꯤꯛ ꯑꯩ ꯀꯩ ꯐꯨꯔꯤꯠ ꯂꯤꯠꯂꯦ
ꯑꯩ ꯌꯥꯝ ꯅꯣꯛꯅꯤꯡ ꯉꯛ ꯇꯧꯔꯦ꯫
ꯀꯩ ꯐꯨꯔꯤꯠ ꯂꯤꯠꯂꯤ ꯑꯩ
ꯍꯥ ꯍꯥꯏꯔꯣꯏ
ꯑꯍ ꯊꯝ
ꯍꯩꯠ ꯍꯩ ꯀꯔꯤꯁꯦ ꯌꯦꯡꯉꯨ ꯀꯗꯥꯏ ꯀꯗꯥꯏꯗꯅꯣ ꯅꯪ ꯅꯀꯣꯛꯇ ꯑꯣꯟ ꯑꯣꯜꯂ ꯌꯦꯡꯉꯤꯗꯨꯅ꯫
ꯍꯥꯏꯖꯜꯂꯣ
ꯍꯩ ꯃꯅꯤꯡ ꯑꯃꯨꯛ ꯌꯦꯡ ꯃꯃꯥꯡ ꯑꯃꯨꯛ ꯌꯦꯡ ꯑꯣꯏ ꯑꯃꯨꯛ ꯌꯦꯡ ꯌꯦꯠ ꯑꯃꯨꯛ ꯌꯦꯡ
ꯑꯩꯉꯣꯟꯗ ꯂꯥꯛꯅꯒꯅꯨꯀꯣ ꯑꯩ ꯃꯐꯝ ꯈꯨꯗꯤꯡ ꯂꯩꯕꯅꯦ꯫
ꯑ ꯍꯩꯕ꯭ꯔꯣ ꯉꯥꯏ ꯈꯣꯁꯦ ꯑꯣꯔꯤꯌꯣꯒꯤ ꯑꯣꯏꯔꯤꯕꯣ
ꯍꯜꯂꯣ
ꯀꯩꯗꯧꯔꯦ
ꯄꯨꯡ ꯀꯟꯅ ꯇꯥꯔꯛꯑꯦꯅꯦ ꯁꯤꯗꯤ ꯑꯩ ꯊꯣꯛꯁꯨ ꯊꯣꯛꯇꯅ ꯅꯪꯅ ꯄꯪꯈꯥꯏ ꯍꯥꯏꯖꯜꯂꯦ ꯑꯣꯏ ꯌꯦꯠ ꯑꯩ ꯌꯦꯡꯉ ꯂꯩ ꯀꯥꯏ ꯍꯥꯏꯖꯜꯂꯦꯕ
ꯌꯥꯔꯦ ꯌꯥꯔꯦ ꯌꯥꯔꯦ ꯊꯣꯛꯑꯦ ꯅꯪ ꯊꯣꯛꯑꯦ ꯑꯃꯨꯛ ꯆꯪꯈ꯭ꯔꯤꯕꯗꯣ ꯑꯩ ꯎꯏ ꯍꯖꯤꯛꯇꯪ ꯌꯥꯝꯅꯗꯤ ꯆꯠꯊꯣꯛꯇꯦ ꯅꯪ ꯅꯪ ꯈꯖꯤꯛꯇꯪꯗꯤ ꯆꯠꯊꯣꯛꯑꯦ ꯅꯪ ꯌꯥꯝꯗꯤ ꯆꯠ
ꯑꯗꯨꯗꯤ ꯑꯗꯨꯗꯤ ꯅꯪ ꯌꯥꯝ ꯈꯪꯉꯅꯤ ꯑꯩꯈꯣꯏ ꯖꯤꯡꯒꯔ ꯀꯩ ꯃꯆꯨꯅꯣ ꯍꯥꯏꯔꯛꯑꯣꯅꯦ ꯑꯝꯇ
ꯑ ꯑꯗꯨ ꯍꯥꯏꯕ ꯌꯥꯔꯣꯏ
ꯈꯪꯗꯦꯕ ꯈꯪꯗꯦꯕ ꯍꯦꯛꯇ ꯄꯪꯈꯥꯏ ꯍꯥꯏꯖꯜꯂꯦꯕ
ꯍꯩꯖꯟꯗꯦꯃꯦ ꯍꯩꯖꯟꯗꯦꯃꯦ
ꯑꯩꯅ ꯈꯟꯕꯗ ꯅꯪ ꯅꯣꯏ ꯅꯅꯦꯈꯣꯏ ꯂꯩꯕ ꯃꯥꯜꯂꯦ ꯁꯤ ꯑꯩꯈꯣꯏ ꯂꯩꯀꯥꯏꯗ ꯍꯥꯟꯅ ꯅꯅꯥꯎꯄꯤ ꯍꯥꯟꯅ ꯅꯅꯥꯎꯄꯤꯁꯨ ꯍꯥꯟꯅ ꯂꯩ ꯍꯥꯟꯅ ꯅꯅꯥꯎꯄꯤꯁꯨ ꯂꯩꯔꯝꯃꯦꯕ
ꯏꯅꯥꯎꯄꯤ ꯂꯩꯔꯝꯃꯦꯗꯤ ꯅꯪꯗꯤ ꯀꯃꯥꯏꯅ ꯈꯪꯉꯤꯕ
ꯑꯁ ꯀꯩꯒꯤ ꯈꯪꯗꯅꯤ ꯑꯍꯦ
ꯊꯥꯖꯗꯕ ꯇꯧꯅꯨꯀꯣ ꯅꯆꯦ ꯑꯩꯈꯣꯏꯅ ꯍꯥꯏꯕ ꯋꯥꯗ